ꯍꯜꯂꯣ
ꯎꯝ ꯇꯥꯔꯦ ꯇꯥꯔꯦ
ꯀꯔꯤꯅꯣ ꯃꯥꯒꯤ ꯐꯣꯟꯁꯦ ꯐꯣꯟ ꯄꯥꯏ ꯌꯥꯗꯤꯌꯦ ꯐꯣꯟ ꯇꯧꯕꯗꯤ ꯑꯃꯨꯛ ꯆꯠꯂꯤꯕ ꯑꯗꯨꯒ
ꯎꯝ ꯎꯝ ꯇꯧꯔꯛꯄ ꯌꯥꯗꯦ ꯈꯪꯗꯦ ꯑꯗꯨꯗꯤ ꯃꯥꯏꯁꯦ ꯌꯥꯔꯝꯃꯔꯣꯢ ꯄꯦꯔ ꯀꯔꯝꯃꯥꯅꯤ
ꯑꯗꯨꯅꯦ ꯍꯥꯏꯁꯦ ꯑꯗꯨ ꯁꯤ ꯀꯝꯄ꯭ꯂꯦꯟ ꯇꯧ ꯇꯧꯈꯤꯅꯤ ꯑꯩ ꯑꯥ ꯑꯗꯨꯅ ꯐꯗꯣꯏꯅꯦ
ꯎꯝ ꯄꯪꯒꯟꯗꯤ ꯄꯥꯡꯒꯟꯗꯩ ꯂꯧꯕ ꯐꯣꯟ ꯑꯣꯢꯖꯥꯠꯂ ꯄꯥꯔꯁꯇꯪ ꯌꯥꯕ ꯃꯥꯏꯅꯥꯢ ꯌꯥꯗꯕ
ꯑꯝꯇ ꯍꯥꯏꯕꯤꯒꯤꯒꯦ ꯀꯔꯤꯅꯣ ꯈꯪꯗꯦꯅꯦ ꯁꯤꯗꯤ ꯅꯣꯏꯆꯦꯒꯤꯗꯣ ꯌꯥꯗ꯭ꯔꯤꯗꯣ ꯉꯁꯥꯏꯒꯤꯗꯣ ꯋꯥꯏ ꯐꯥꯏ ꯀꯩꯀꯥ ꯀꯥꯅꯦꯛ ꯇꯧꯍꯧꯗꯕꯩꯔꯅ ꯈꯟꯕ ꯑꯩꯅ
ꯎꯝ
ꯑꯗꯨꯁꯨ ꯅꯠꯇꯦ ꯑꯗꯨꯗꯤ ꯁꯤꯒꯤꯁꯦ ꯌꯥꯝꯔꯝ ꯃꯣꯏꯒꯤꯁꯦ ꯃꯥꯒꯤꯁꯦ ꯌꯥꯗ꯭ꯔꯤꯅꯦ ꯑꯣꯏꯅ
ꯎꯝ
ꯈꯪꯗꯦ ꯑꯗꯨ ꯁꯤꯒꯤ ꯐꯣꯟꯁꯤꯗꯤ ꯑꯗꯨꯝ ꯇꯧꯔꯕꯅꯤꯅ ꯑꯗꯨꯝ ꯂꯣꯏꯁꯤꯜꯂꯁꯤ ꯑꯃꯁꯤꯗꯤ
ꯑꯥ ꯑꯥ ꯑꯗꯨꯗꯤ ꯑꯩꯅ ꯅꯤꯅꯦ ꯋꯥ ꯉꯥꯡꯗꯣꯏꯁꯦ
ꯃꯥꯅꯦ
ꯎꯝ
ꯀꯣꯂꯔꯗꯤ ꯑꯣꯢ ꯑꯣꯟ ꯀꯣꯂꯔ ꯑꯣꯏꯒꯦ ꯇꯧꯕꯗꯩ ꯀꯣꯂꯤ ꯑꯣꯟꯈꯤꯕꯗꯣ ꯂꯥꯁꯇ
ꯑꯣ
ꯑꯗꯨꯗꯤ ꯈꯪꯗꯦꯅꯦ ꯑꯁ ꯌꯥꯝ ꯇꯜꯂꯤꯅꯦ ꯃꯥꯏ ꯐꯣꯟꯁꯤꯁꯨ ꯀꯔꯤ ꯇꯧꯔꯦ ꯍꯥꯏꯕꯅꯣ ꯈꯪꯗꯦ ꯃꯣꯏ ꯑꯦꯞꯁꯤꯅ ꯌꯥꯗꯕꯗꯤ ꯑꯣꯏꯗꯣꯏꯅꯦ
ꯎꯝ ꯃꯤ ꯂꯣꯏ ꯌꯥꯅꯩ ꯃꯥꯏꯗꯨꯅ ꯀꯔꯝꯕ ꯂꯩꯥꯅꯥꯅꯣ
ꯑꯗꯨꯅꯦ ꯍꯥꯏꯁꯦ ꯌꯥꯐꯝꯗꯤ ꯊꯣꯛꯄꯅꯦ ꯍꯥꯏꯗꯤ ꯃꯥꯒꯤꯁꯤ ꯇꯥꯢꯛ ꯑꯦꯛꯁꯄꯤꯔꯁꯁꯨ ꯉꯔꯥꯡ ꯃꯤ ꯀꯩꯀꯥ ꯍꯥꯞꯈꯤꯕꯗꯣ
ꯎꯝ
ꯑꯗꯨꯗ ꯄꯨꯂꯞ ꯍꯥꯞꯈꯤꯕꯅꯦꯕ ꯑꯗꯨ ꯁꯤ ꯍꯥꯞꯄ ꯌꯥꯔꯒꯗꯤ ꯀꯣꯜ ꯄꯥꯏꯐꯝꯗꯨꯗꯤ ꯌꯥꯕꯝ ꯊꯣꯛꯏꯗꯅ
ꯎꯝ
ꯑꯗꯨꯅꯤꯅꯦ ꯒ꯭ꯌꯥꯃꯦꯟ ꯇꯥꯗꯦꯗ ꯇꯧꯔꯤꯁꯦ
ꯄꯪꯒꯥꯜꯗꯩ ꯂꯧꯕ ꯐꯣꯟ ꯑꯣꯢꯔꯝꯃꯅꯤ
ꯑꯣꯏꯗꯣꯏꯅꯦ ꯑꯣꯏꯗꯣꯏꯅꯦ ꯑꯣꯏꯕꯒꯤꯅꯦ
ꯎꯝ
ꯍꯩꯃꯥ ꯑꯩꯈꯣꯏ ꯍꯧꯗꯣꯡ ꯑꯃ ꯂꯥꯛꯑꯝꯃꯦ ꯑꯩꯈꯣꯏ ꯍꯧꯗꯣꯡ ꯃꯆꯥ
ꯀꯥꯏꯗꯒꯤ ꯃꯤꯉꯣꯟꯗꯩ
ꯃꯤꯒꯤ ꯃꯥꯜꯂꯦ ꯈꯪꯗꯦ ꯄꯤꯛꯇ꯭ꯔꯨꯒ ꯄꯤꯛꯑꯦ ꯈꯨꯅꯨꯡꯁꯤꯃ ꯑꯗꯨꯒ ꯐꯥꯒꯦ ꯇꯧꯔꯒ ꯅꯪꯒꯤ ꯀꯣꯜ ꯂꯥꯛꯇꯣꯔꯦ ꯍꯥꯏꯔꯛꯑꯦ ꯅꯣꯏꯆꯦꯅ ꯑꯗꯨꯒꯤ ꯑꯩꯁꯨ ꯑꯗꯨꯝ ꯆꯪꯉꯦ
ꯑ ꯍꯩꯅꯗꯦ ꯍꯧꯗꯣꯛꯁꯦ ꯇꯥꯜꯂꯤ
ꯀꯔꯤꯒꯤ ꯍꯩꯅꯗ꯭ꯔꯤꯕ
ꯇꯜꯂꯤ ꯀꯩꯅꯣ ꯍꯥꯏꯗꯤ ꯁꯨꯝ ꯂꯩꯗꯅ ꯢꯀꯥꯢ ꯀꯩꯝ ꯀꯩ ꯍꯥꯏꯅꯤ ꯑꯃ ꯀꯩꯑꯕ ꯏꯀꯥꯏ ꯈꯪꯗꯕ ꯈꯣꯠꯇꯕ ꯀꯥꯏ ꯍꯥꯏꯅꯔ ꯑꯩꯗꯤ
ꯑꯗꯨꯃꯥꯏ ꯍꯥꯏ ꯌꯥꯕ꯭ꯔꯥ ꯍꯧꯗꯣꯡꯗ
ꯌꯦꯁ
ꯐꯨꯗꯔꯛꯀꯅꯤ ꯅꯌꯨꯝ ꯂꯥꯛꯑꯒ
ꯍꯨꯏ ꯍꯨꯏꯗꯤ ꯌꯥꯝ ꯄꯥꯝꯃꯦ ꯑꯗꯨꯒ ꯍꯧꯗꯣꯡꯗꯤ ꯀꯌꯥ ꯈꯣꯢꯗꯥꯗꯦ ꯑ ꯃꯥꯅ ꯇꯧꯔꯛꯄꯗꯤ ꯌꯥ ꯑꯗꯨꯒ ꯑꯩꯅ ꯇꯧꯕꯗꯤ ꯌꯥꯗꯤ ꯄꯥꯡꯒꯟꯒꯤꯗ
ꯍꯦ ꯁꯤꯒꯤꯁꯦ ꯑꯃꯨꯛ ꯔꯤꯖꯦꯛ ꯆꯠꯈꯤꯅꯤꯌꯦ ꯀꯩꯅꯣ ꯇꯧꯅꯨꯅꯦ
ꯑ
ꯃꯤ ꯀꯔꯤꯅꯣꯅꯦ ꯑꯁ ꯔꯤꯗꯤꯦꯛ ꯑꯃꯨꯛ ꯆꯠꯇꯅ ꯅꯪ ꯁꯤ ꯍꯥꯏꯕꯒꯤ ꯑꯩ ꯀꯤꯖꯩꯀꯣ ꯏꯃꯥꯟꯅꯕ ꯏꯃꯥꯟ ꯑꯩꯈꯣꯏ ꯏꯃꯥꯟꯅꯕ ꯑꯃ ꯑꯩꯅ ꯐꯣꯟꯁꯦ ꯇꯧꯕ ꯈꯪꯉꯕ꯭ꯔꯥ
ꯎꯝ
ꯃꯤꯋꯥꯁꯦ ꯇꯞꯇ ꯉꯥꯡꯊꯣꯛꯎꯔꯦꯕ ꯈꯪꯕ꯭ꯔꯥ ꯀꯣꯜ ꯃꯉꯥ ꯇꯧꯕꯁꯤꯗ ꯑꯍꯨꯝꯖꯦ ꯔꯤꯖꯦꯛꯁꯦ ꯆꯠꯂꯕ ꯃꯤ ꯋꯥ ꯉꯥꯡꯃꯟꯗꯅ ꯈꯪꯉꯕ
ꯐꯖꯔꯦ
ꯑꯗꯨꯅꯦ ꯍꯥꯢꯖꯦ ꯑꯗꯨꯅ ꯁꯤꯒꯨꯝꯕ ꯋꯥꯁꯦ ꯈꯔ ꯈ ꯂꯦꯞꯄꯤꯔꯁꯦ ꯑꯩꯗꯣ ꯇꯜꯂꯦ ꯀꯤꯖꯩꯑꯕ ꯃꯣꯏ ꯁꯤꯁꯦ
ꯑ ꯔꯤꯖꯦꯛ ꯆꯠꯂ ꯄꯩꯁꯥ ꯑꯝꯇ ꯐꯪꯗ꯭ꯔꯦ ꯑꯗꯨꯗꯤ
ꯍꯣꯏꯅꯦ ꯑꯗꯨꯒꯤꯅꯤꯅꯦ
ꯈꯖꯤꯛ ꯈꯖꯤꯛ ꯂꯨꯄꯥ ꯑꯃ ꯅꯤꯗꯪ ꯐꯪꯕꯗꯨꯁꯨ ꯐꯪꯗ꯭ꯔꯥꯕ
ꯑꯗꯨꯅꯤꯅꯦ ꯑꯗꯣ ꯈꯪꯗꯣꯏꯉꯣ ꯁꯤ ꯑꯦꯞꯁꯦ ꯐꯗꯤ ꯐ ꯃꯥꯜꯂꯦ ꯍꯥꯏꯗꯤ ꯈꯪꯗꯦ ꯄꯩꯁꯥ ꯇꯥꯟꯕꯩ ꯑꯣꯏꯅ ꯍꯥꯏꯗꯤ ꯉꯥꯛꯇꯪꯒꯤ ꯑꯣꯏꯔꯁꯨ ꯐꯩꯅ ꯈꯜꯂꯦ ꯑꯩꯒꯤ ꯋꯥꯈꯜꯗꯗꯤ
ꯎꯝ ꯑꯗꯨꯝ ꯌꯨꯝꯗꯩꯒ ꯑꯗꯨꯝ ꯇꯧ ꯌꯥꯝꯅꯤꯅ ꯐꯕꯗꯤ ꯐꯩ ꯑꯗꯨꯒ
ꯎꯝ ꯑꯣ ꯃꯣꯏ ꯑꯥꯎ ꯑꯦꯞ ꯑꯃꯨꯛ ꯑꯃꯨꯛ ꯌꯥꯗꯕꯁꯦ ꯑꯗꯣ ꯀꯩꯝꯕꯨꯗꯤ ꯀꯥꯏꯗꯦꯗ ꯄꯩꯁꯥꯕꯨ ꯇꯥꯜꯂꯜꯂꯕꯅꯤꯅ ꯅꯪ ꯉꯁꯤꯁꯦ ꯋꯥꯁꯦ ꯆꯕꯦꯡ ꯆꯕꯦꯡꯒ ꯉꯥꯡꯒ꯭ꯔꯦ ꯍꯥꯏꯅꯦ ꯅꯣꯏ ꯅꯅꯥꯎ ꯄꯤ ꯅꯅꯥꯎꯄꯤ ꯃꯌꯥꯝ ꯇꯧꯕꯗ ꯅꯣꯏ ꯏꯆꯦꯅ ꯍꯥꯏꯅꯦ
ꯉꯪꯒ꯭ꯔꯦ ꯁꯤꯔꯦ ꯈꯅꯥꯎꯒ ꯂꯣꯢ ꯀꯪꯉꯦ ꯑꯩ
ꯀꯪꯉꯤ ꯀꯪꯉꯤ ꯍꯥꯏꯔꯛꯏ ꯍꯥꯏꯔꯛꯏ ꯅꯣꯢ ꯅꯆꯦꯅ
ꯇꯨꯝ ꯇꯨꯝꯒꯦꯒ ꯇꯧꯕ ꯇꯨꯝꯕ ꯐꯪꯗ꯭ꯔꯦ ꯍꯣꯔꯦꯟ ꯕꯣꯜ ꯌꯦꯡꯗꯣꯏꯅꯤ ꯌꯨꯝ ꯉꯝꯗꯧ ꯃꯥꯟꯗꯦ
ꯌꯦꯡꯉꯨꯔꯅꯨ ꯌꯦꯡꯉꯨꯔꯅꯨ ꯄꯩꯁꯥ ꯇꯥꯜꯂꯣ ꯄꯩꯁꯥ ꯇꯥꯜꯂꯣ ꯀꯥꯟꯅꯗꯦ
ꯑꯦ ꯍꯣꯔꯦꯟ ꯕꯣꯜ ꯅꯨꯡꯉꯥꯏꯕꯤ ꯕꯣꯜꯅꯤ ꯐ꯭ꯔꯥꯟꯁꯀ ꯅꯣꯔꯋꯦꯒꯅꯤ
ꯑꯩꯈꯣꯏꯗꯤ ꯌꯦꯡꯗꯝꯅꯤꯅ ꯈꯪꯗꯦ
ꯀꯩꯅꯣ ꯑꯗꯨꯖꯨ ꯀꯩꯅꯣꯒ ꯁꯨꯄ꯭ꯔꯤꯝ ꯂꯤꯗꯔꯒ ꯕꯥꯏꯛꯀꯤꯡꯒ
ꯑꯥ
ꯅꯨꯡꯉꯥꯏꯗꯣꯏꯅꯤ ꯍꯨꯔꯦꯟꯗꯤ
ꯑꯈꯣꯏꯗꯤ ꯌꯦꯡꯗꯕꯅꯤꯅ ꯈꯪꯗꯦ
ꯀꯩꯒꯤ ꯌꯦꯡꯗ꯭ꯔꯤꯕ
ꯕꯣꯜ ꯀꯅꯥ ꯅꯨꯡꯉꯥꯏꯗꯅ
ꯍꯟꯗꯛ ꯔꯣꯅꯥꯜꯗꯣꯒꯤ ꯑꯃ ꯀꯔꯤ ꯒꯣꯜꯇꯦꯅꯝ ꯕꯅ ꯑꯃ ꯐꯣꯂꯥꯒ ꯊꯥꯕꯗꯣ ꯈꯪꯕ꯭ꯔꯥ
ꯑ ꯌꯥꯝ ꯄꯛꯇꯦ ꯍꯥꯏꯕ ꯑꯩ ꯑꯗꯨꯗꯣ ꯀꯔꯤꯅꯣ ꯍꯥꯏꯝꯅꯤꯗ
ꯀꯔꯤꯒꯤ ꯄꯛꯇꯕꯥ
ꯎꯝ ꯔꯣꯅꯥꯟ ꯌꯥꯝ ꯍꯦꯟꯖꯟꯖꯩ ꯍꯥꯏꯕ ꯃꯤ ꯔꯣꯅꯥꯜꯗꯣ ꯒꯣꯜꯁꯨ ꯆꯟꯗꯕ ꯃꯤꯗꯨꯗ
ꯑꯅꯤ ꯆꯟꯒ꯭ꯔꯤꯗꯨꯗꯤ ꯑꯗꯨ ꯅꯨꯃꯤꯠꯇꯣ
ꯑꯦ ꯑꯗꯨꯅ ꯑꯗꯨꯅꯤꯗꯅ ꯍꯥꯏꯗꯤ ꯀꯩꯅꯣ ꯃꯥꯅ ꯇꯩꯖꯦ ꯒꯣꯜꯁꯦ ꯁꯨꯡꯆꯟ ꯆꯟꯕ ꯅꯠꯇꯦ ꯍꯥꯏꯕ ꯃꯔ ꯈꯤꯇꯪꯒ ꯕꯣꯜ ꯆꯟꯕꯁꯦ ꯃꯥꯅ ꯃꯥꯏ ꯈꯣꯡꯗ ꯈꯤꯇꯪꯒ ꯊꯦꯡꯕꯁꯦ ꯃꯥꯟ ꯆꯟꯕ ꯁꯥꯒ꯭ꯔꯅꯤ
ꯏꯁ ꯑꯁꯦꯡꯕꯩꯔꯅꯦ
ꯍꯣꯏ ꯃꯥꯟ ꯇꯩ ꯃꯌꯥꯝꯗꯣ ꯑꯝꯇ ꯎꯗ꯭ꯔꯣ ꯍꯥꯏꯁꯦ
ꯎꯗꯤꯌꯦꯅꯦ
ꯑꯁꯦꯡꯕꯩꯅꯦ ꯇꯧꯕꯅꯦ ꯈꯤꯇꯪꯒ ꯊꯦꯡꯕꯁꯦ ꯃꯥꯅ ꯒꯣꯜ ꯆꯟꯕ ꯁꯥꯒ꯭ꯔꯅꯤ ꯑꯗꯩꯗꯤ ꯃꯤꯅꯒ ꯆꯟꯕꯖꯦ ꯃꯤꯟꯆꯟꯒꯤꯕꯖꯦ ꯃꯥꯅ ꯑꯣꯞꯁꯥꯏꯟꯅꯤ ꯈꯔ ꯂꯥꯎꯁꯟ ꯑꯗꯗꯤ ꯆꯟꯗꯧꯔꯕꯁꯦ ꯃꯥꯅ ꯈꯔ ꯊꯣꯝꯖꯜꯂꯒ ꯃꯥꯅ ꯆꯟꯅꯤꯡꯕꯒꯤ
ꯏꯁ ꯑꯗꯨ ꯀꯩꯅꯣ ꯇꯧꯋꯤꯗꯨꯗꯤ ꯐꯨꯠꯕꯣꯜꯖꯦ ꯑꯃ ꯀꯩꯕ ꯑꯦꯛ ꯑꯦꯛꯇꯤꯡ ꯉꯥꯛꯇꯅꯦ ꯍꯥꯏꯗꯨꯗꯤ
ꯑꯦ ꯑꯗꯨꯕꯨꯗꯤ ꯃꯥꯏꯗꯨꯗꯤ ꯀꯩꯅꯣ ꯋꯥꯟ ꯊꯥꯎꯖꯟ ꯒꯣꯜꯗꯣ ꯁꯨꯅꯕ ꯍꯣꯠꯅꯕꯗ ꯃꯥꯏ ꯀꯩꯅꯣ ꯇꯩꯅꯦ ꯉꯝꯅ ꯇꯧꯕꯗ ꯑꯗꯨꯅꯦꯕ
ꯑꯁꯦꯡꯕꯩ ꯋꯥꯟ ꯊꯥꯎꯖꯟ ꯒꯣꯜ ꯁꯨꯗꯧꯔꯕꯣ ꯃꯥꯒꯤ
ꯁꯨꯗ꯭ꯔꯝꯅꯤ ꯁꯨꯗ꯭ꯔꯤ ꯌꯥꯝ ꯋꯥꯠꯂꯤ ꯁꯤꯛꯍꯟ ꯐꯥꯏꯞ ꯍꯟꯗ꯭ꯔꯦꯠꯂꯥ ꯀꯌꯥꯅꯣꯝ ꯁꯨꯗ ꯉꯥꯏ
ꯏ ꯑꯗꯨꯗꯤ ꯌꯥꯝꯃꯦ ꯀꯩꯅꯣ ꯏꯁ ꯐꯒꯤ ꯇꯥꯏꯞꯇ
ꯌꯥꯝꯃꯖꯨ ꯃꯥꯏꯗ ꯋꯥꯊꯤꯒꯤ ꯒꯣꯜꯅꯦ ꯃꯥꯟ ꯆꯜꯂꯤꯗꯣ
ꯋꯥꯊꯤꯒꯤ ꯒꯣꯜ ꯅꯠꯇꯦ ꯆꯟꯕꯨ ꯆꯠꯂꯗꯤ ꯁꯤꯛꯁ ꯍꯟꯗ꯭ꯔꯦꯠ ꯄ꯭ꯂꯁ ꯁꯨꯔꯦ ꯀꯩꯅꯣ ꯌꯥꯔꯦ ꯀꯩꯅꯣ ꯃꯤ ꯄꯩꯁꯥ ꯇꯥꯟꯈ꯭ꯔꯦ
ꯈꯤꯇꯪꯈꯛ ꯕꯣꯜꯗ ꯈꯣꯡꯅ ꯈꯤꯇꯪꯈꯛ ꯊꯦꯡꯕꯩ ꯃꯥꯅ ꯁꯨꯏꯕꯨ ꯂꯥꯎꯕꯋꯣ ꯇꯧ ꯂꯥꯎ ꯂꯥꯎ ꯈꯣꯡꯗꯅ
ꯑꯁ ꯈꯤꯇꯪꯈꯛ ꯊꯦꯡꯕꯗ ꯑꯗꯨ ꯆꯪꯉꯤꯗꯨꯗꯤ ꯑꯗꯨꯝ ꯀꯣꯔꯤ ꯍꯥꯏꯅꯤ ꯃꯦꯖꯤꯛ ꯃꯦꯖꯤꯛ ꯐꯤꯠ ꯍꯥꯏꯒꯗ꯭ꯔꯥ
ꯃꯤꯅ ꯃꯤꯅ ꯃꯤꯒꯤ ꯒꯣꯜꯗꯣ ꯃꯥꯅꯒ ꯆꯟꯖꯜꯂ ꯃꯥꯅ ꯑꯐꯥꯎꯁꯥꯗꯅ ꯁꯤꯗꯩꯁꯤ ꯋꯥꯊꯤ ꯑꯆ
ꯅ ꯑꯗꯨꯗꯤ ꯅꯪꯁꯦ ꯃꯦꯁꯤꯒꯤ ꯐꯦꯟ ꯑꯣꯏꯗꯣꯏꯔꯥ ꯀꯔꯤꯅꯣ
ꯅꯠꯇꯦ
ꯀꯅꯥꯒꯤ
ꯂꯇꯥꯒꯤ
ꯑꯩꯈꯣꯏ ꯀꯅꯥꯅꯣ ꯈꯪꯗꯦ
ꯂꯇꯅꯥꯟꯑꯅ ꯑꯐꯥꯎꯕ ꯅꯨꯄꯥ ꯑꯝ ꯂꯩꯌꯦ ꯍꯦꯛꯇ ꯃꯤꯁꯦ ꯑꯎ ꯑꯎ ꯊꯣꯡꯒꯥꯏꯕꯤ ꯈꯨꯠꯀꯥꯏꯕꯤ ꯐꯨꯒꯥꯏꯕꯤ
ꯄꯨꯔꯥ ꯗꯦꯝꯀ꯭ꯌꯔ ꯋꯥ ꯇꯔꯥ ꯁꯤꯛꯁ ꯇꯨꯔ ꯀꯌꯥꯝꯅꯣꯝ ꯋꯥꯡꯕꯅꯦꯕ
ꯎꯝ
ꯁ꯭ꯋꯤꯗꯤꯁꯀꯤ ꯄ꯭ꯂꯦꯌꯔ ꯎ ꯂꯤꯖꯦꯟ
ꯑꯗꯨꯗꯅ ꯑꯣꯏꯅ ꯉꯥꯎꯈꯥꯏꯔꯤꯕꯅꯤꯅꯦ ꯑꯗꯨꯗꯤ ꯃꯦꯁꯤꯗꯤ ꯑꯃꯨꯛ ꯁꯤꯗꯕꯤꯔꯔꯣꯏꯗ꯭ꯔꯣ
ꯃꯦꯁꯤꯁꯨ ꯁꯤꯗꯩ ꯑꯗꯣ ꯃꯦꯁꯤꯅꯗꯤ ꯈꯔꯕꯨꯗꯤ ꯐꯩ
ꯀꯔꯤꯅꯣ ꯐꯔꯤꯁꯦ
ꯑꯩꯅ ꯍꯝꯕꯜ ꯑꯣꯏꯕ ꯈꯣꯠꯄ ꯃꯤ ꯆꯝꯕ ꯈꯣꯠꯄ ꯑꯗꯨꯗꯣ
ꯑꯣ ꯑꯗꯨ ꯔꯣꯅꯥꯜꯗꯣꯁꯤꯅ ꯃꯤ ꯆꯝꯗꯦ ꯍꯥꯏꯔꯕ ꯅꯪ ꯍꯥꯏꯅꯤꯡꯉꯤꯁꯦ
ꯍꯣꯏ ꯍꯣꯏ ꯀꯥꯛꯆꯕ ꯍꯒꯨ ꯀꯩꯀꯥ ꯈꯔ ꯋꯥꯡꯉꯤꯗꯅ ꯃꯥꯅ
ꯀꯛꯆꯔꯤꯅꯤ ꯀꯩꯅꯣ ꯃꯤ ꯏꯁ ꯋꯥꯔꯜ ꯏꯁꯇꯥꯔ ꯄ꯭ꯂꯦꯌꯔ ꯑꯣꯏꯔꯛꯑꯗꯤ ꯑꯩꯁꯨ ꯀꯛꯑꯅꯤ ꯆꯠꯂꯣ ꯅꯍꯥꯟꯅ
ꯃꯤ ꯃꯦꯁꯤ ꯀꯥꯛꯇ꯭ꯔꯤꯗꯨꯗꯤ
ꯃꯥꯅ ꯃꯥꯅꯤꯗꯅ ꯑꯗꯨ ꯅꯪ ꯎꯅꯔꯀꯥꯟꯗ ꯔꯣꯅꯥꯜꯗꯣꯅ ꯍꯦꯟꯅ ꯐꯔꯒ ꯃꯦꯁꯤꯅ ꯇꯞꯇꯥꯏ ꯀꯛꯁꯜꯂꯛꯑꯗꯤ ꯀꯃꯥꯏꯅ ꯇꯧꯕ ꯑꯗꯨꯗꯤ
ꯑꯅꯤꯃꯛ ꯄꯥꯝꯃꯣꯅꯦ ꯌꯥꯔꯣꯏꯅꯦ
ꯂꯥꯇꯥ ꯀꯥꯏ ꯂꯥꯇꯥ ꯃꯪꯒꯦꯁꯀꯔꯝ ꯍꯣꯢ ꯃꯥꯜꯂꯦ ꯅꯪ ꯍꯥꯏꯗꯨꯗꯤ
ꯑꯁ ꯀꯩꯅꯣꯗ
ꯃꯥꯜꯂꯤꯅꯦ ꯃꯃꯤꯡꯒꯗꯣ
ꯂꯥꯇꯥꯟꯖꯦꯅꯥ ꯍꯧꯕꯅꯤ ꯂꯥꯇꯥꯟ ꯖꯦ ꯑꯦꯜ ꯑꯦ ꯇꯤ ꯑꯦ ꯑꯦꯟ ꯑꯦ ꯊꯤꯣ ꯌꯦꯡꯉꯣ ꯅꯩꯕ ꯅꯤꯄꯥꯅꯤ
ꯈꯪꯗꯦꯗ ꯂꯥꯇꯥꯟ ꯍꯥꯏꯔꯗꯤ ꯑꯩꯈꯣꯏꯗꯤ ꯂꯥꯇꯥ ꯃꯪꯒꯦꯁꯀꯔ ꯈꯛ ꯈꯪꯉꯤ
ꯏꯕ꯭ꯔꯥꯍꯝ ꯃꯨꯕꯤ ꯏꯁꯂꯥꯇꯥꯅꯅ ꯅꯝꯕꯔ ꯏꯂꯚꯦꯟ ꯌꯦꯡꯉꯣ
ꯈꯪꯗꯦ ꯈꯪꯕꯤꯗꯦ ꯈꯪꯕꯤꯗꯦ ꯐꯥꯎꯕ ꯌꯧꯗꯕꯩꯩꯅ ꯑꯩꯅ ꯈꯪꯗ꯭ꯔꯤꯁꯦ
ꯍꯅꯦ ꯌꯨꯇꯨꯕꯇ ꯌꯨꯇꯨꯕꯇ ꯂꯣꯏ ꯐꯪꯕꯅꯦ ꯌꯨꯇꯨꯕꯇ
ꯏꯁ ꯑꯗꯨꯏꯗꯃꯛꯇ ꯊꯤꯒꯠ ꯗ꯭ꯔꯥ ꯃꯤ ꯑꯣꯜꯔꯦꯗꯤ ꯐꯥꯎꯔ ꯂꯩꯔꯕ ꯃꯤꯗꯣ ꯑꯣꯏꯅ ꯀꯩꯅꯣ ꯇꯧꯒꯗꯕꯗ
ꯎꯝ ꯑꯗꯨꯅ ꯑꯦ ꯐꯥꯂꯦ ꯑꯗꯨꯅꯦ ꯀꯩꯒꯤꯅꯣ ꯀꯩꯅꯣ ꯃꯃꯤꯡ ꯇꯥꯗ꯭ꯔꯤꯕꯗꯣ ꯀꯩꯒꯤꯅꯣ ꯍꯥꯏꯔ ꯀꯥꯟꯗ ꯃꯥꯒꯤ ꯃꯦꯟꯇꯥꯂꯤꯇꯤꯗꯣ
ꯀꯔꯤꯗꯣꯏꯕ
ꯑꯣꯡꯂꯤ ꯃꯥꯁꯦ ꯂꯇꯥꯅꯗꯤ ꯑꯃꯨꯛꯇꯪ ꯋꯥꯟ ꯇꯥꯏꯝ ꯂꯣꯏꯔꯦ
ꯀꯔꯤꯅꯣ ꯋꯥꯟ ꯇꯥꯏꯝ ꯍꯥꯏꯕꯨ
ꯃꯦꯟꯇꯂꯤꯇꯤꯅꯤ ꯃꯥꯥꯏ ꯃꯦꯟꯇꯂꯤꯇꯤꯅꯤ ꯂꯩꯌꯦ ꯗꯠꯁꯦ ꯑꯣꯡꯂꯤ ꯋꯥꯟꯁ ꯂꯥꯇꯥ ꯑꯦꯟ ꯗꯦꯁ ꯃꯤ ꯑꯗ
ꯑꯣꯟꯂꯤ ꯋꯥꯟ ꯇꯥꯏꯝ ꯒꯣꯜꯂꯔ ꯑꯣꯏꯔꯤꯔꯕ
ꯏꯠꯇꯦ ꯅꯠꯇꯦ ꯃꯩ ꯃꯩꯗꯤ ꯄꯨꯔꯥ ꯁꯦꯟꯇꯔꯗꯩꯒ ꯕꯥꯏ ꯁꯥꯏꯀꯜ ꯀꯤꯛ ꯇꯧꯕꯗ ꯆꯠꯂꯤꯅꯤ ꯀꯩꯅꯣ ꯃꯥꯥꯏ ꯃꯥꯅ ꯅꯣꯔꯃꯦꯜ ꯕꯣꯜ ꯆꯟꯕꯁꯦ ꯑꯝꯐꯥꯎ ꯂꯩ ꯀ꯭ꯔꯤ ꯃꯦꯁ ꯃꯦꯁ ꯁ
ꯑꯣ ꯑꯗꯨ ꯀꯨꯏꯗꯧꯕꯩ ꯐꯥꯎꯗ꯭ꯔꯤꯕ ꯃꯥꯗꯤ
ꯍꯥꯎꯕꯅꯦꯍ ꯅꯣꯏ ꯃꯃꯤꯡ ꯇꯥꯗꯕꯅꯤ ꯅꯪ ꯅꯪ ꯐꯨꯠꯕꯣꯜꯁꯦ ꯌꯦꯡꯗꯕ ꯅꯪꯅ ꯆꯠꯂꯣ
ꯐꯨꯠꯕꯣꯜ ꯌꯦꯡꯗꯕꯤꯗ ꯔꯣꯅꯥꯜꯗꯣꯒ ꯃꯦꯁꯤꯒ ꯈꯪꯉꯗꯤ ꯈꯪꯉꯕꯗꯤꯅꯦ
ꯔꯣꯅꯥꯜꯗꯣ ꯃꯤꯁꯤꯗꯨꯅ ꯃꯤ ꯋꯥꯊꯤ ꯋꯥꯆꯣꯏ ꯇꯧꯔ ꯐꯥꯎꯔꯤꯅꯤꯗꯅ
ꯋꯥꯊꯤ ꯋꯥꯆꯣꯏ ꯇꯧꯗꯦꯅꯦ ꯏꯁ ꯏꯟꯇꯔꯅꯦꯠ ꯂꯩꯇ꯭ꯔꯤꯀꯥꯟꯗꯒꯤ ꯑꯣ ꯐꯥꯎꯔꯕ ꯃꯤꯁꯤꯡꯗꯨꯗꯤ ꯀꯩꯅꯣ ꯃꯣꯏꯗꯤ
ꯑꯗꯨ ꯑꯗꯨꯕꯨꯗꯤ ꯍꯥꯏꯗꯤ ꯖꯥ ꯇꯥꯟꯗꯨꯕꯨꯗꯤ ꯀꯨꯏꯔꯦ ꯊꯣꯛꯈꯤꯕ ꯑꯗꯨꯏꯅꯤ ꯍꯧꯖꯤꯛ ꯑ ꯁꯥꯟꯅꯕ ꯇꯣꯛꯑꯦꯕ ꯍꯅꯨ ꯀꯩꯅꯣꯅꯤ ꯑ ꯍꯧꯖꯤꯛ ꯋꯥꯔꯜ ꯀꯞꯀꯤ ꯀꯩꯅꯣꯀꯩꯀꯥ ꯍꯣꯔꯁ ꯀꯩꯀꯥ ꯑꯣꯏꯗꯕ ꯈꯣꯠꯇꯅ ꯇꯧꯔꯤꯕꯅꯦ ꯍꯧꯖꯤꯛ
ꯑꯣ
ꯇꯣꯛꯈ꯭ꯔꯕ ꯃꯤꯗꯨꯗ ꯅꯪ ꯍꯧꯖꯤꯛꯇ ꯉꯥꯎꯔꯤꯔꯣ ꯍꯥꯏꯁꯤꯕꯣ
ꯀꯨꯏꯔꯦ ꯉꯥꯎꯕ ꯑꯗꯨꯗ ꯁꯨꯝ ꯉꯥꯎꯔꯛꯄꯗꯣ ꯀꯩ ꯍꯥꯏꯕ ꯇꯥꯔꯦ ꯇꯣꯛꯇ꯭ꯔꯤꯕ ꯍꯥꯏꯔꯒꯅ ꯄꯥꯄꯤꯗꯣ ꯐ꯭ꯔꯥꯟꯁꯀꯤ
ꯕꯥꯄꯦꯁꯨ ꯈꯪꯕꯤꯗꯦ ꯑꯩꯈꯣꯏꯗꯤ
ꯃꯤ
ꯏꯁ ꯀꯔꯤꯒꯤ
ꯇꯧꯕꯅꯤ
ꯑꯗꯨꯗꯤ ꯁꯤꯒꯤ ꯐꯣꯟꯁꯤꯗꯒꯤ ꯅꯣꯏ ꯅꯆꯦꯗꯨꯁꯨ ꯀꯣꯜꯁꯦ ꯇꯧꯔꯒꯦꯅꯦ ꯑꯩ ꯈꯣꯝꯃꯕꯅꯤꯅ
ꯑꯩꯅ ꯇꯧꯕ ꯌꯥꯗ꯭ꯔꯤꯁꯤꯅꯤꯅꯦ
ꯑꯗꯨꯅꯤꯅꯦ ꯀꯔꯤꯒꯤꯅꯣ ꯈꯪꯗꯦꯅꯦ
ꯑꯩꯒꯤ ꯐꯣꯟꯗꯗꯤ ꯑꯃ ꯅꯪꯅ ꯇꯧꯔꯛꯄ ꯌꯥꯗ꯭ꯔꯤꯗꯣ ꯑꯩꯒ ꯑꯩꯒꯤ ꯐꯣꯟꯗꯒꯤ ꯇꯧꯈꯤꯕꯩ ꯑꯣꯏꯔꯝꯅꯤꯌꯦ
ꯑꯗꯣ ꯑꯩꯈꯣꯏ ꯆꯦꯅ ꯑꯩꯉꯣꯟꯗ ꯇꯧꯕꯗ ꯌꯥꯔꯦ ꯑꯩꯅ ꯃꯉꯣꯟꯗ ꯇꯧꯕꯗꯤ ꯌꯥꯏꯁꯤꯗꯤ
ꯑꯣ ꯑꯩꯗꯨꯅ ꯀꯔꯤꯗꯧꯔꯤꯅꯣ ꯈꯪꯗꯦꯃꯤ ꯑꯗꯨꯕꯣ
ꯑꯩꯒꯤꯗꯨ ꯑꯃ ꯂꯤꯃꯤꯠ ꯃꯌꯥꯝ ꯍꯦꯟꯗꯣꯛꯑꯕꯤꯗ ꯍꯟ ꯍꯦꯟꯗꯣꯛꯑꯒ ꯇꯧꯈꯤꯕ ꯌꯥꯎꯕꯅꯦꯕ ꯑꯗꯨꯒꯤꯁꯨ ꯑꯣꯏꯗꯣꯏꯔ ꯐꯪꯗꯔꯦꯕ
ꯑꯣꯏꯔꯝꯃꯅꯤ
ꯑꯗꯨꯅꯦ ꯍꯥꯏꯁꯦ ꯂꯤꯃꯤꯠꯇꯨꯗ ꯍꯦꯟ ꯍꯦꯟꯗꯅ ꯃꯣꯏꯅ ꯋꯥꯟ ꯑꯩꯠꯇꯤ ꯃꯤꯅꯤꯠ ꯐꯥꯍꯜꯂꯣ ꯀꯥꯏꯗꯣ ꯑꯩꯗꯤ ꯋꯥꯟ ꯑꯩꯠꯇꯤ ꯃꯤꯅꯠ ꯀꯗꯣ ꯇꯞ ꯇꯥꯏꯅꯤ ꯍꯦꯟꯖꯜꯂꯤꯁꯦ
ꯎꯝ
ꯑꯗꯨꯒꯤꯗꯣ ꯑꯣꯏꯔꯝꯕꯁꯨ ꯌꯥꯏꯑꯦꯕ ꯑꯗꯨꯅꯤꯅꯦ
ꯑꯣꯏ ꯁꯤꯗ ꯇꯧꯐꯝ ꯌꯥꯗ꯭ꯔꯤꯁꯤꯅꯤꯅꯦ
ꯑꯗꯨꯅꯤꯅꯦ ꯑꯗꯨ ꯁꯤꯒꯤꯁꯦ ꯀꯝꯄ꯭ꯂꯦꯟ ꯇꯧꯔꯒ ꯑꯃꯨꯛ ꯌꯥꯕ꯭ꯔꯥ ꯌꯦꯡꯁꯦ
ꯎꯝ ꯉꯔꯥꯡꯒꯤ ꯐꯣꯟ ꯀꯩ ꯇꯧꯋꯤꯗꯅ ꯅꯉꯣꯟꯗ ꯑꯗꯣ ꯑꯅꯤꯑꯝ ꯆꯠꯇꯕꯗꯣ ꯁꯣꯝꯗ ꯔꯤꯖꯦꯛ ꯆꯠ ꯃꯥꯜꯂꯦ
ꯑꯣꯏꯗꯣꯏꯅꯦ ꯆꯠꯂꯅꯤꯌꯦ ꯔꯤꯖꯦꯛꯇꯣꯁ
ꯎꯝ ꯃꯥꯡꯖꯗꯣꯏꯔꯕ ꯑꯩꯉꯣꯟꯗ
ꯃꯥꯡꯖꯗꯣꯏꯅꯦ
ꯑꯗꯨꯅ ꯍꯥꯏꯁꯦ ꯌꯦꯡꯉꯨꯅꯤ ꯈꯪꯗꯦꯗ ꯑꯃꯨꯛ